ꯇꯥꯔꯦ ꯇꯥꯔꯦ
ꯇꯥꯔꯕꯣ
ꯑꯣ ꯇꯥꯔꯦ ꯇꯥꯔꯦ ꯑꯣꯏ ꯅꯣꯏꯒꯤꯖꯨ ꯃꯃꯥꯡ ꯃꯥꯗꯝ ꯔꯣꯡ ꯃꯥꯔꯛꯦꯠ ꯄꯟꯒꯤꯗꯅ ꯈꯣꯏꯒꯤ ꯁꯨꯃꯥꯏ ꯇꯧꯔꯒ ꯑꯩꯈꯣꯏ ꯅꯣꯡꯃ ꯑꯩꯅꯒ ꯑꯩꯈꯣꯏ ꯍꯟꯃꯤꯟꯅꯔꯛ ꯅꯨꯃꯤꯠꯇ ꯅꯪꯅ ꯑꯩꯈꯣꯏꯒꯤ ꯀꯩꯅꯣꯖꯤꯡꯗꯣ ꯏꯆꯤꯟ ꯏꯅꯥꯎꯖꯤꯡꯗꯣ ꯃꯁꯥ ꯅꯨꯡꯉꯥꯏꯇꯦꯅ ꯍꯥꯏꯔꯒ ꯍꯤꯗꯥꯛ ꯂꯩꯒꯤꯕꯗ ꯅꯣꯏꯒꯤ ꯁꯟ ꯂꯣꯏ ꯂꯩꯔꯝꯕꯗꯣ
ꯑꯣ ꯍꯣꯏ ꯍꯣꯏ
ꯑꯗꯨ ꯑꯗꯨꯝ ꯀꯩꯅꯣ ꯇꯧꯒ꯭ꯔꯦ ꯍꯥꯏꯗꯥꯏ ꯑꯗꯨꯁꯨ
ꯑꯗꯨ ꯂꯩꯒꯤꯗ꯭ꯔꯦ ꯍꯥꯏꯗꯤ ꯑꯗꯨ ꯑꯗꯨ ꯑꯗꯨ ꯁꯟꯗꯨꯗꯤ ꯀꯩꯅꯣ ꯇꯧꯒ꯭ꯔꯦꯕ ꯂꯩꯒꯤꯗ꯭ꯔꯦꯕ
ꯑꯣ ꯐꯩꯏꯜ ꯑꯗꯨ ꯇꯁꯦꯡꯅ ꯑꯗꯨꯝ ꯍꯥꯏꯌꯨꯅꯦ ꯅꯍꯥ ꯑꯣꯏꯅ ꯂꯩꯒꯤꯗ꯭ꯔꯤꯔꯥ ꯀꯃꯥꯏ ꯇꯧꯏꯅꯣ ꯑꯗꯨꯕꯨ ꯑꯗꯨꯝ ꯍꯥꯏꯗꯤ ꯀꯨꯏꯅ ꯂꯩꯔ ꯃꯇꯨꯡꯗꯅꯦ
ꯃꯆꯥ ꯗꯥꯔ ꯑꯅꯤ ꯑꯍꯨꯝ ꯁꯨꯔꯕꯅꯤꯗ
ꯑꯣ
ꯍꯥꯏꯗꯤ ꯃꯥꯗꯣ ꯃꯁꯥꯖꯦ ꯀꯃꯥꯏ ꯍꯥꯏꯒꯦꯔ ꯊꯧꯔꯤ ꯂꯧꯁꯟꯕ ꯑꯣꯏꯗꯣꯏꯕ ꯑꯍꯤꯡꯖꯤꯗ ꯑꯗ ꯍꯥꯏꯗꯤ ꯑꯩꯈꯣꯏꯅ ꯇꯨꯃꯝꯗꯥꯏꯗ ꯆꯦꯛ ꯇꯧꯔꯝꯕꯗꯅ ꯁꯨꯝ ꯀꯨꯜꯂꯤꯕꯣꯏ ꯃꯥꯟꯕ
ꯎꯝ
ꯑꯗ ꯑ ꯑꯗ ꯀꯨꯟꯕ ꯃꯥꯡꯗꯨꯗ ꯃꯥꯗꯤ ꯍꯧꯒꯠꯆꯒꯦ ꯇꯧꯕꯗꯨꯗ ꯁꯨꯝ ꯂꯧꯔꯝꯅꯤꯅ ꯑꯗꯨꯝ ꯂꯦꯡ ꯂꯦꯡꯕꯗ ꯈꯖꯤꯛ ꯈꯖꯤꯛ ꯆꯠꯈꯤꯕꯗꯒꯤ ꯁꯨꯝ ꯂꯧꯁꯟꯕꯗꯨ ꯍꯦꯟꯖꯜꯂꯦꯗꯅ
ꯁꯨꯝ ꯂꯥꯛꯁꯟꯒꯤꯕꯗꯣ
ꯑꯥ ꯑꯥ ꯍꯣꯏ ꯑꯗꯨ ꯑꯗꯨ ꯑꯗꯨ ꯑꯗꯨ ꯑꯣꯏꯕꯗꯨꯗ ꯍꯧꯒꯠꯄ ꯉꯝꯗ꯭ꯔꯦ ꯅꯣꯡꯉꯥꯜꯂꯒ ꯃꯐꯝ ꯖꯒꯥꯗꯣ ꯂꯦꯡꯉꯝꯗꯕ ꯍꯥꯏꯇꯥꯔꯦ ꯍꯥꯏꯗꯤ ꯅꯨꯡꯗꯥꯡꯗ ꯀꯨꯟꯒꯤꯕ ꯖꯒꯥ ꯗ ꯑ ꯍꯦꯛꯇ ꯑꯣꯜꯂꯤꯗꯅ ꯑꯩꯈꯣꯏꯖꯨ ꯍꯥꯏ ꯅꯨꯡꯗꯥꯡ ꯇꯨꯝꯃꯗꯤ ꯑ ꯇꯨꯝ ꯇꯨꯝꯒꯤꯕ ꯄꯣꯖꯤꯁꯟꯗ ꯑꯗꯨꯝ ꯂꯩꯔꯝꯅꯤ ꯍꯥꯏꯞ ꯍꯥꯏꯗꯦꯗꯅ ꯂꯩꯇꯦꯗꯅ ꯍꯣꯏ ꯑꯗꯨ ꯄꯣꯖꯤꯁꯟꯗꯣ ꯂꯦꯡ ꯗꯕꯤꯗ ꯑꯗꯨꯝ ꯂꯩꯔꯝꯕꯗꯨꯗ ꯀꯩꯗꯧꯔꯖꯥꯠꯅꯣꯅ ꯌꯦꯡꯀꯥꯟꯗ ꯃꯥꯗꯤ ꯃꯈꯣꯡꯗꯣ ꯂꯦꯞꯄ ꯉꯝꯃꯝꯗ꯭ꯔꯦ ꯑꯗꯨꯒꯤ ꯐꯥꯏꯗꯦ ꯄꯤꯛꯂꯤꯕ꯭ꯔꯥ ꯎꯝ ꯑꯗꯨꯗꯒꯤ ꯑꯗꯥꯏ ꯇꯧꯔꯒ ꯑꯗꯩ ꯍꯥꯏꯗꯤ ꯄꯦꯟꯀꯤꯂ꯭ꯔ ꯅꯨꯡ ꯑꯗꯩ ꯍꯥꯏꯗꯤ ꯚꯤꯇꯥꯃꯤꯟ ꯀꯩꯀꯥ ꯀꯥꯞꯄꯒ ꯍꯞꯇꯥ ꯑꯅꯤꯃꯨꯛ ꯍꯤꯡꯉꯝꯃꯦ ꯍꯥꯏꯇꯥꯔꯦ ꯑꯗꯨ ꯃꯇꯨꯡꯗ ꯊꯧꯔꯤ ꯇꯧꯔ ꯌꯥꯜꯂꯦꯕ
ꯑꯣ ꯀꯩꯅꯣ ꯇꯧꯕ ꯅꯨꯃꯤꯠꯁꯤꯗꯩ ꯗꯥꯏꯔꯦꯛ ꯂꯩꯒꯤꯗꯕ ꯀꯩꯅꯣ ꯇꯧꯕ ꯅꯠꯇꯦꯕ
ꯅꯠꯇꯦ ꯅꯠꯇꯦ ꯍꯞꯇꯥꯃꯨꯛ ꯍꯞꯇꯥ ꯑꯅꯤꯃꯨꯛ ꯍꯦꯟꯅ ꯍꯥꯏꯗꯤ ꯑꯃꯨꯛ ꯂꯦꯞꯐꯜꯂꯦ ꯃꯁꯥꯗꯣ ꯑꯃꯨꯛ ꯈꯔ ꯀꯜꯂꯝꯃꯦ ꯑꯗꯩꯗꯤ ꯑꯃꯨꯛ ꯑꯃꯨꯛ ꯀꯨꯜꯍꯟꯕ ꯍꯥꯏꯗꯤ ꯑꯃꯨꯛ ꯂꯦꯞꯐꯟꯕ ꯑꯗꯥꯏ ꯇꯧꯔꯒ ꯇꯧꯕ ꯑꯗ ꯃꯥ ꯂꯩꯇꯕ ꯅꯨꯃꯤꯠꯁꯤꯅ ꯀꯃꯥꯏ ꯇꯧꯒꯦ ꯍꯥꯏꯀꯥꯟꯗ ꯅꯣꯡ ꯌꯥꯝ ꯀꯟꯅ ꯆꯨꯏꯑꯦꯕ ꯑꯗ ꯃꯥꯅ ꯈꯣꯡꯕꯗꯣ ꯇꯥꯗꯕ ꯍꯥꯏꯇꯥꯔꯦ ꯀꯥꯏꯗꯩ ꯏꯁꯤꯡꯅꯣ ꯁꯤꯗ ꯍꯩꯗꯣꯛꯏꯁꯤꯅ ꯐꯤ ꯑꯆꯣꯠꯄꯔꯣ ꯅꯪ ꯁꯤ ꯊꯝꯃꯤꯁꯦ ꯍꯥꯏꯗꯤ
ꯅꯪ ꯅꯪ ꯑꯗꯨꯏ ꯃꯈꯣꯟ ꯑꯗꯨꯃꯥꯏꯅ ꯑꯇꯣꯞꯄꯅ ꯉꯥꯡꯕ ꯇꯥꯕꯗꯣ ꯍꯌꯦꯡ ꯆꯦꯛ ꯇꯧꯔꯤ ꯃꯤꯗꯨꯅ ꯑꯇꯣꯞꯄ ꯍꯣꯟꯇꯥꯏꯃꯨꯛ ꯍꯥꯏꯔꯛꯇꯣꯏꯅꯦꯕ ꯍꯣꯏ ꯑꯗꯣ ꯍꯥꯏꯗꯤ ꯋꯥꯔꯤ ꯁꯥꯟꯅꯔꯤꯁꯦ ꯑꯩꯈꯣꯏꯅꯤ ꯁꯥꯟꯅꯕꯗ ꯃꯔꯛ ꯌꯥꯎꯁꯜꯂꯛꯄꯗꯨ ꯅꯠꯇꯦ ꯅꯥꯀꯟꯒꯤ ꯃꯈꯣꯟ ꯇꯥꯕꯗꯣ ꯃꯌꯥꯝ ꯀꯨꯏꯅ ꯇꯥꯕꯁꯨ ꯅꯠꯇꯦ ꯐꯠꯇꯕꯅꯤꯅ ꯑꯗꯨꯝ ꯃꯣꯏ ꯁꯤꯐꯧꯗꯤꯤ ꯃꯣꯏ ꯈꯜꯂꯒ ꯑꯗꯨꯝ ꯌꯥꯍꯜꯂꯛꯄꯁꯨ ꯌꯥꯏꯗ ꯍꯥꯏꯗꯤ ꯁꯤꯗ ꯌꯥꯔꯛꯇ꯭ꯔꯗꯤ ꯃꯣꯏꯁꯨ ꯑꯦ ꯋꯥ ꯑꯩꯈꯣꯏ ꯉꯥꯡꯅꯩꯁꯦ ꯁꯦꯡꯅ ꯇꯥꯔꯤꯅꯤ ꯑꯗ ꯃꯣꯏꯅ ꯑꯁ ꯑꯗꯨꯃꯥꯏꯅ ꯇꯥꯏꯒ ꯍꯥꯏꯔꯛꯑꯗꯤ ꯐꯔꯛꯇꯤ ꯇꯥꯏꯗ ꯍꯣꯏ ꯑꯗꯨ ꯑꯣꯏꯔꯁꯨ ꯑꯁ ꯑꯗꯨꯗꯤ ꯀꯩꯅꯣ ꯇꯧꯤꯅꯦ ꯚꯗꯣ ꯋꯥꯅꯁꯨꯗꯤ ꯍꯣꯠꯄꯨꯗꯤ ꯍꯣꯠꯅꯔꯦꯕꯨ ꯋꯥꯅꯁꯨ ꯈꯥꯡꯉꯝꯅꯤ ꯁꯟꯗꯨꯁꯨ
ꯍꯉꯛꯅꯤ ꯍꯣꯏ ꯑꯗꯨꯗ ꯑꯩꯈꯣꯏꯁꯨ ꯑꯗꯨꯝ ꯀꯩꯅꯣ ꯇꯧꯖꯔꯣꯅ ꯍꯥꯏꯗꯤ ꯎꯝ ꯅꯨꯃꯤꯠꯇꯨꯖꯨ ꯃꯥ ꯂꯩꯇꯔꯦ ꯅꯨꯃꯤꯠꯇꯨ ꯅꯣꯡ ꯆꯨꯔꯛꯄꯒ ꯍꯥꯏꯗꯤ ꯑꯥ ꯃꯥꯈꯣꯡꯕꯗꯨ ꯀꯩꯝ ꯇꯥꯗꯕ ꯇꯥꯏꯃꯤꯡꯗꯣ
ꯎꯝ
ꯆꯥꯟꯅꯈꯤꯕ ꯍꯥꯏꯇꯥꯔꯦ
ꯑꯩꯈꯣꯏꯒꯤꯁꯨ ꯊꯥꯏꯅ ꯁꯟꯁꯦ ꯂꯣꯏꯗꯤ ꯂꯣꯏꯔꯝꯃꯦ ꯑꯗꯣ ꯑꯩꯈꯣꯏꯒꯤꯅ ꯑꯃꯨꯛ ꯑꯗꯨꯃꯥꯏꯅ ꯁꯤꯕ ꯈꯣꯠꯄꯗꯤ ꯌꯥꯎꯗꯤ ꯌꯥꯎꯒꯤꯗꯦ ꯑꯗꯨꯒ ꯀꯩꯅꯣꯁꯨ ꯇꯧꯈꯤꯕ ꯑꯩꯈꯣꯏꯗ ꯅꯪ ꯃꯈꯣꯏꯗ ꯁꯟ ꯂꯣꯏꯕ ꯍꯥꯏꯔꯒ ꯑꯗꯨꯝ ꯐꯥꯖꯤꯜꯂ ꯊꯝꯕꯤꯗꯨ ꯅꯠꯇꯦꯕ ꯁꯟꯁꯦ ꯑꯗꯨꯝ ꯐꯥꯖꯤꯜꯂꯦ ꯍꯣ ꯊꯥꯗꯣꯛꯇꯣꯏꯅꯦꯕ ꯂꯧ ꯃꯇꯝꯗꯣ ꯈꯛ ꯐꯥꯖꯜꯂꯦꯀꯣ ꯑꯁꯂꯧ ꯃ ꯃꯇꯝꯝ ꯊꯥꯖꯤꯜꯂꯒ ꯊꯥꯗꯣꯛꯄꯗꯨꯁꯨ ꯑꯩꯈꯣꯏꯒꯤ ꯂꯧ ꯂꯣꯏꯔꯀꯥꯟꯗ ꯃꯤ ꯗꯕꯜ ꯀ꯭ꯔꯣꯞꯄꯤꯡ ꯇꯧꯕ ꯃꯌꯥꯝ ꯂꯩꯗꯅ ꯂꯧ ꯅꯠꯇꯕ ꯍꯪꯒꯥꯝꯒ ꯊꯥꯖꯕ ꯁꯟꯗꯨꯗꯤ ꯀꯦꯝ ꯈꯪꯖꯕ ꯅꯠꯇꯦ ꯊꯥꯗꯣꯛꯈ꯭ꯔꯦ ꯑꯩꯈꯣꯏꯁꯨ ꯃꯌꯥꯝ ꯊꯥꯗꯣꯛꯅꯕꯅꯤꯅ ꯑꯗꯨꯒ ꯃꯤꯒꯤ ꯂꯝꯗ ꯑꯗꯨꯃꯥꯏꯅ ꯇꯧꯔ ꯆꯪꯉꯨꯔꯖꯥꯠꯅꯤ
ꯎꯝ
ꯁꯟꯗꯨꯕꯨ ꯊꯥꯡ ꯌꯥꯜꯂ ꯊꯥꯔꯛꯏꯅꯦꯅ ꯃꯐꯩꯗꯨ ꯁꯥꯡꯅ ꯁꯦꯒꯥꯏꯔꯒ ꯌꯥꯝ ꯅꯨꯡꯉꯥꯏꯇꯦ ꯑꯩꯅ ꯍꯥꯏꯗꯤ ꯑꯦ ꯁꯨꯃꯥꯏꯅ ꯇꯧꯔꯤ ꯊꯗꯣꯛꯄꯤꯅꯣ ꯅꯇ꯭ꯔꯒ
ꯍꯣꯏ ꯐꯥꯖꯤꯟꯕꯤꯌꯣ ꯍꯣꯏ ꯍꯣꯏ ꯎꯝ
ꯍꯥꯏꯅꯔꯁꯨ ꯌꯥꯏ ꯑꯗꯨ ꯅꯠꯇ꯭ꯔꯒ ꯃꯥꯏ ꯃꯊꯟꯗꯒꯤ ꯑꯣꯏꯔꯗꯤ ꯃꯥ ꯁꯦꯟꯅꯕꯗꯨ ꯁꯦꯟꯅ ꯇꯥꯔꯦ ꯅꯠꯇ꯭ꯔꯒ ꯃꯥ ꯃꯥꯏꯗꯣ ꯐꯦꯟꯁꯤꯡ ꯀꯩꯅꯣ ꯈꯥꯖꯟꯕꯅꯤ ꯈꯪꯗꯦ ꯈꯥꯖꯜꯂꯗꯤ ꯐꯩꯗꯅ
ꯎꯝ ꯎꯝ
ꯐꯟꯗꯨꯗꯤ ꯀꯩꯝ ꯈꯪꯉꯗꯦ ꯃꯃꯤꯠꯇ ꯑꯁꯪ ꯑꯃꯥꯟꯗꯨꯣ ꯈꯛꯇꯪ ꯎꯔꯒ ꯆꯠꯂꯝꯗꯣꯏꯅꯦꯕ
ꯃꯥꯅꯦ ꯃꯥꯅꯦ
ꯑꯗꯩ ꯑꯗꯣꯝ ꯂꯅꯥꯀ ꯑꯩꯈꯣꯏꯔꯣꯝꯗꯅ ꯍꯥꯏꯌꯨꯅꯦ
ꯍꯥꯏꯗꯤ ꯑꯩꯈꯣꯏ ꯑꯗꯨꯗꯣ ꯍꯥꯏꯗꯤ ꯑꯩꯈꯣꯏꯗꯤ ꯈꯥꯏꯌꯦꯕ ꯑꯩꯈꯣꯏꯒꯤ ꯍꯥꯏꯗꯤ ꯎꯒ ꯊꯥꯏ ꯂꯎꯗꯅ
ꯑꯥ
ꯍꯥꯏꯗꯤ ꯃꯣꯏ ꯁꯟ ꯀꯩꯀꯥ ꯄꯤꯖꯅꯕ ꯑꯗꯨꯗꯣ ꯍꯥꯏꯗꯤ ꯑꯇꯣꯞꯄ ꯁꯒꯣꯜ ꯅꯨꯡ ꯂꯥꯛꯄ ꯁꯟꯅꯨꯡ ꯂꯥꯛꯄꯗꯣ ꯆꯪꯉꯛꯇꯅꯕꯅ ꯍꯥꯏꯗꯤ ꯇꯔꯥ ꯇꯧꯔꯒ ꯍꯥꯏꯗꯤ ꯐꯦꯖꯤꯡ ꯇꯧꯕꯗꯣ
ꯑꯥ
ꯑꯗꯨ ꯇꯧꯋꯦꯕ
ꯑꯗꯒꯤ ꯍꯧꯖꯤꯛꯇꯤ ꯀꯩꯅꯣ ꯇꯧꯔꯗ꯭ꯔꯣ ꯃꯆꯤꯟꯖꯥꯛ ꯊꯥꯕ ꯑꯩꯈꯣꯏ ꯄꯥꯝꯕꯤ ꯃꯈꯜ ꯃꯈꯜ ꯃꯌꯥꯝ ꯊꯣꯛꯑꯗ꯭ꯔꯣ ꯑꯩꯈꯣꯏꯒꯤ ꯉꯥ ꯃꯆꯥꯛ ꯑꯣꯏꯅꯕ ꯑꯗꯒꯤ ꯁꯥ ꯁꯟ ꯃꯩꯆꯥꯛ ꯑꯣꯏꯅꯕ ꯀꯥꯟꯅ ꯑꯗꯨ ꯃꯇꯝꯗꯨꯗꯅ ꯑꯗꯨꯃꯥꯏꯅꯁꯨ ꯂꯩꯇꯕ ꯑꯗꯩ ꯑꯩꯈꯣꯏꯗꯤ ꯁꯟ ꯁꯦꯟꯕꯗꯨꯁꯨ ꯌꯥꯝ ꯋꯥꯏꯑꯕ ꯍꯥꯏꯗꯤ ꯋꯥꯏꯗꯤ ꯁꯟ ꯊꯥꯗꯣꯛꯈꯤꯕ ꯍꯥꯏꯗꯣ ꯍꯣꯔꯦꯟ ꯀꯥꯔꯛꯄꯗꯣ ꯍꯣꯏ ꯁꯟꯗꯣ ꯂꯣꯏ ꯑꯃꯗꯤ ꯑꯗꯨꯝ ꯑꯩꯈꯣꯏꯒꯤ ꯁꯟ ꯀꯨꯏꯅ ꯂꯩꯔꯛꯑꯕ ꯑꯩꯈꯣꯏꯒꯤ ꯁꯟ ꯃꯄꯤ ꯑꯃꯗꯤ ꯑꯗꯨꯝ ꯈꯪꯗꯦ ꯌꯨꯝ ꯃꯁꯛ ꯈꯪꯕ ꯌꯥꯏ ꯍꯥꯏꯗꯨꯔꯒ ꯑꯩꯉꯣꯟꯗꯤ ꯅꯨꯃꯤꯗꯥꯡ ꯋꯥꯏꯔꯝꯁꯦ ꯈꯣꯏꯅꯍꯧꯗ꯭ꯔꯁꯨꯅꯦ ꯃꯊꯟꯇ ꯁꯠ ꯂꯥꯛꯀꯅꯤ ꯑꯗꯒꯤ ꯃꯥꯏ ꯁꯥꯐꯝꯝꯗ ꯍꯥꯞꯄꯤꯕ ꯁꯪ ꯑꯃꯥꯟ ꯑꯃ ꯆꯥꯔꯗꯣꯏꯅꯦꯕ ꯑꯗꯣ ꯑꯩꯈꯣꯏꯒꯤ ꯈꯔ ꯃꯔꯩ ꯀꯟꯕ ꯂꯩꯁꯤ ꯊꯣꯟꯕꯤꯒ ꯍꯥꯏꯅꯕ ꯑꯃ ꯂꯩꯌꯦꯕ ꯑꯩꯈꯣꯏꯒꯤ ꯑꯁ ꯃꯗꯨꯗꯨꯅ ꯑꯩꯅ ꯍꯣꯏ ꯆꯠꯄꯖꯦ ꯀꯌꯥꯝ ꯋꯥꯅ ꯋꯥꯅ ꯍꯣꯏ ꯑꯗꯒꯤ ꯁꯟꯁꯦ ꯑꯩꯈꯣꯏꯗꯤꯃꯛ ꯑꯩꯈꯣꯏꯔꯣꯝ ꯐꯕ ꯍꯥꯏꯔꯒꯅ ꯁꯟ ꯁꯦꯅꯃꯨꯛꯇꯤ ꯇꯣꯉꯥꯟ ꯆꯠꯅꯗꯦꯕ ꯑꯗꯨ ꯑꯣꯏ ꯇꯥꯔꯒꯁꯨ ꯁꯟ ꯁꯦꯟꯕꯁꯦ ꯃꯤ ꯑꯃꯅ ꯁꯟꯁꯦ ꯑꯩꯈꯣꯏꯒꯤ ꯍꯣꯏꯕ ꯆꯠ ꯇꯥꯔꯒꯗꯤ ꯑꯗꯨꯝ ꯁꯟꯖꯤꯁꯨ ꯌꯥꯝ ꯉꯛꯑꯦꯕ ꯑꯩꯈꯣꯏ ꯂꯥꯏꯔꯛꯇꯒꯤ ꯊꯥꯗꯣꯛꯈꯤꯕ ꯁꯟꯖꯦ ꯃꯤ ꯂꯥꯏꯔꯛꯀꯤ ꯀꯣꯂꯨꯞꯇ ꯄꯨꯜꯂꯝꯗꯦꯕ ꯑꯩꯈꯣꯏꯒꯤ ꯊꯥꯗꯛ ꯑꯩꯈꯣꯏꯒꯤ ꯂꯥꯏꯔꯛ ꯀꯀꯤ ꯁꯟꯁꯤꯡꯗꯣ ꯑꯗꯨꯒ ꯄꯨꯂꯞ ꯑꯗꯨꯝ ꯂꯩꯔꯝꯃꯦꯕ ꯑꯗꯣ ꯑꯗꯨꯃꯥꯏꯅ ꯇꯧꯔꯒ ꯄꯨꯂꯞ ꯄꯨꯂ ꯑꯗꯨꯝ ꯍꯣꯏꯗꯤ ꯍꯣꯏꯒꯠꯅꯔꯦ ꯑꯗꯣ ꯁꯟ ꯆꯦꯟꯕꯗ ꯑꯩꯈꯣꯏ ꯏꯄꯨ ꯍꯣꯏ ꯃꯁꯥ ꯁꯣꯟꯖꯜꯂꯛꯄꯗꯩꯗꯤ ꯇꯧꯔꯣꯏꯁꯦꯅ ꯇꯧꯈꯤꯗ꯭ꯔꯦ ꯑꯗꯩ ꯑꯩꯈꯣꯏ ꯕꯥ ꯍꯣꯏꯅ ꯑꯃꯨꯛ ꯌꯨꯝꯗ ꯂꯩꯕꯕꯨꯔꯗꯤ ꯐꯕ ꯊꯕꯛ ꯑꯃ ꯆꯠꯂꯤꯅꯦ ꯑꯃ ꯇꯧꯔꯤꯅꯦ ꯀꯣꯏꯆꯠ ꯆꯠꯇꯅ ꯂꯩꯕꯅꯤꯅ ꯁꯟꯁꯦ ꯇꯣꯛꯈ꯭ꯔꯦ ꯑꯗꯩ ꯑꯗꯨꯝ
ꯁꯟꯖ ꯑꯩꯈꯣꯏꯖꯨ ꯍꯥꯟꯅ ꯊꯥꯏꯅꯕꯨꯗꯤ ꯑꯩꯈꯣꯏ ꯄꯨ ꯍꯣꯏ ꯂꯩꯔꯤ ꯃꯇꯝꯗꯕꯨꯗꯤ ꯐꯖꯅ ꯑꯗꯨꯝ ꯍꯥꯏꯗꯤ ꯅꯪ ꯍꯧꯖꯤꯛ ꯍꯥꯏ ꯈꯨꯂꯣꯏꯗꯣ
ꯎꯝ꯫
ꯊꯥꯏꯅꯗꯤ ꯂꯣꯏꯔꯝꯃꯦꯕ
ꯍꯧꯖꯤꯛꯇꯤ ꯑꯃꯨꯛ ꯌꯥꯗ꯭ꯔꯦꯗ ꯍꯧꯖꯤꯛꯇꯤ ꯃꯤꯒꯤ ꯇꯣꯛꯈ꯭ꯔ ꯑꯩꯈꯣꯏꯒꯤꯕꯥꯎꯇ ꯑꯗꯨꯝ ꯑꯅꯤ ꯆꯥꯕꯤꯒꯗꯣ ꯇꯧꯔꯦꯕ ꯍꯥꯏꯗꯤ ꯂꯧ ꯃꯔꯣꯟ ꯑꯃ ꯂꯣꯏꯔꯒ ꯑꯃ ꯇꯧꯋꯦ ꯑꯗꯣ ꯉꯔꯥꯡ ꯅꯍꯥꯟꯗꯁꯨ ꯑꯃ ꯌꯩꯕ ꯂꯣꯏꯒꯤ ꯇꯉꯥꯏꯔꯤ
ꯑꯗꯩ ꯍꯧꯖꯤꯛꯇꯤ ꯀꯩꯗꯧꯔꯦ ꯂꯧ ꯌꯩꯕꯖꯦ ꯊꯥꯏꯅꯗꯧꯅꯖꯨ ꯇꯧꯗ꯭ꯔꯦ ꯑꯩꯈꯣꯏꯅ ꯑꯉꯥꯡ ꯑꯣꯏꯉꯩꯗ ꯈꯪꯕ ꯑꯗꯨꯅ ꯂꯧꯖꯤ ꯈꯨꯠꯅ ꯌꯩꯔꯝꯃꯦꯗꯅ ꯍꯧꯖꯤꯛꯁꯦ ꯑꯃꯨꯛ ꯀꯩꯗꯧꯒꯦꯗ ꯃꯔꯛ ꯃꯧ ꯃꯦꯆꯤꯟꯅ ꯌꯩꯕꯅ ꯃꯦꯆꯤꯟꯅ ꯌꯩꯕ ꯆꯠꯅꯔꯝꯃꯦ ꯍꯧꯖꯤꯛꯁꯤꯅ ꯑꯃꯨꯛ ꯗꯥꯏꯔꯦꯛ ꯁꯨꯡꯒꯧ ꯈꯥꯎꯗꯕꯤꯗ ꯃꯦꯆꯤꯟ ꯃꯊꯧꯗꯔꯒ ꯑꯗꯨꯝ ꯈꯥꯎꯖꯩ ꯑꯗꯨꯝ ꯇꯧꯔ ꯇꯧꯕ ꯑꯗꯨꯃꯨꯛ ꯇꯧꯅ ꯈꯜꯂꯦ ꯍꯧꯖꯤꯛ ꯂꯧꯔꯣꯛ ꯀꯩꯅꯣ ꯎꯕꯀꯁꯦ ꯂꯧꯔꯣꯛꯀꯁꯤꯗꯤ ꯍꯧꯖꯤꯛ ꯌꯥꯝ ꯋꯥꯔꯖꯥꯅꯤꯗ ꯑꯅꯤꯃꯨꯛ ꯆꯥꯕ ꯍꯥꯏꯔꯤꯁꯦ ꯉꯔꯥꯡ ꯅꯍꯥꯟ ꯌꯩꯛꯇ ꯉꯥꯏꯔꯤꯀꯣ ꯍꯧꯖꯤꯛ ꯑꯃꯨꯛ ꯈꯣꯏꯔ ꯅꯩ ꯑꯗꯨꯅ ꯑꯃꯨꯛꯀ ꯊꯥꯅꯕ ꯑꯃꯨꯛ ꯇꯧꯔꯦ ꯍꯧꯖꯤꯛ ꯂꯍꯣꯟ ꯍꯨꯟꯕ ꯍꯧꯔꯦ ꯑꯃꯔꯝꯗꯗꯤ ꯑꯅꯤ ꯆꯥꯕꯅꯗꯤ ꯐꯩꯗ
ꯈꯨꯠꯅꯗꯤ ꯐꯩꯗ
ꯑꯗꯩ ꯊꯥꯏꯅꯒꯤ ꯂꯧꯎꯗ ꯍꯥꯏꯔꯒꯅ ꯌꯥꯝ ꯐꯕꯁꯦ ꯑꯩꯈꯣꯏꯅ ꯍꯧꯖꯤꯛꯇ ꯂꯥꯏꯔꯤꯛꯇ ꯈꯪꯉꯛꯀꯥꯟꯗ ꯐꯔꯛꯄꯩ ꯋꯥꯅꯤꯗ ꯊꯥꯏꯅ ꯑꯩꯈꯣꯏ ꯑꯍꯟꯈꯩꯅ ꯇꯧꯔꯝꯕꯁꯤꯅ ꯑꯃꯨꯛ ꯑ ꯂꯧꯖꯤ ꯁꯨꯃꯥꯏꯅ ꯑꯩꯈꯣꯏꯒꯤ ꯅꯣꯡꯖꯨ ꯊꯥ ꯀꯩ ꯀꯩ ꯃꯇꯝꯖꯤꯅ ꯑꯗꯨꯝ ꯂꯧ ꯎꯕꯁꯦ ꯎꯔꯦꯗꯅ
ꯑꯗꯨ ꯂꯣꯏꯔꯛ ꯀꯥꯟꯗ ꯂꯧꯕꯝꯁꯤꯗ ꯑꯩꯈꯣꯏꯒꯤ ꯍꯋꯥꯏ ꯀꯩꯀꯩ ꯊꯥꯕꯁꯦ
ꯎꯝ
ꯌꯥꯝ ꯀꯥꯟꯅ ꯂꯩꯔꯝꯃꯦꯕ ꯍꯋꯥꯏꯒ ꯊꯥꯖꯟꯕꯗꯨꯅ ꯀꯩꯗꯧꯒꯦꯗ ꯑꯩꯈꯣꯏꯒꯤ ꯃꯊꯪ ꯂꯧ ꯎꯀꯥꯟꯗ ꯌꯨꯔꯤꯌꯥ ꯀꯩꯀꯩ ꯍꯟꯊꯅ ꯍꯥꯞꯄ ꯌꯥ ꯂꯩꯔꯝꯃꯦꯕ ꯑꯍꯟꯖꯤꯡꯁꯤꯁꯨ ꯑꯗꯨ ꯀꯥꯏꯗꯩ ꯇꯝꯃꯨꯏꯅꯣ ꯌꯥꯝ ꯉꯛꯅ ꯇꯝꯃꯝꯕ ꯖꯥꯠꯅꯤꯗ꯫
ꯑꯍꯟ ꯊꯥꯏꯅꯩꯒꯤꯅꯦ ꯇꯦꯛꯅꯣꯂꯣꯖꯤꯅꯤꯅꯦ ꯍꯥꯏꯗꯤ ꯍꯧꯖꯤꯛꯅ ꯇꯦꯛꯅꯣꯂꯣꯖꯤ ꯍꯥꯏꯔ ꯀꯩꯅꯣ ꯌꯥꯝ ꯊꯣꯛꯂꯛꯑꯦꯗꯅ
ꯎꯝ ꯑꯗꯩ ꯑꯍꯟꯈꯩ ꯍꯧꯖꯤꯛꯇꯤ ꯑꯃꯨꯛ ꯌꯥꯝ ꯅꯨꯡꯉꯥꯏꯔꯦꯗ ꯍꯧꯖꯤꯛꯀꯤ ꯑꯩꯅ ꯊꯥꯡ ꯌꯥꯟꯕꯒ ꯍꯥꯏꯕꯗꯣ ꯑꯗꯨꯃꯥꯏꯅ ꯆꯠꯅꯈꯤꯗ꯭ꯔꯦ ꯍꯧꯖꯤꯛꯅ ꯑꯃꯨꯛ ꯍꯪꯒꯥꯝꯈꯩꯈꯩ ꯊꯥꯕꯗ ꯆꯪꯉꯝꯕ ꯁꯟꯁꯦ ꯃꯣꯏꯅ ꯐꯥꯖꯤꯜꯂ ꯊꯝꯃꯅꯤꯕꯀꯣ ꯐꯥꯖꯤꯜꯂ ꯂꯥꯎꯕ ꯂꯥꯛꯑꯅꯦꯕ ꯅꯠꯇ꯭ꯔꯒ ꯀ꯭ꯂꯕꯇꯩ ꯀꯩꯗꯩ ꯈꯨꯠꯊꯥꯡꯗ ꯄꯥꯎꯖꯤ ꯄꯤꯔꯛꯑꯅꯤꯕ ꯁꯨꯃꯥꯏꯅ ꯁꯟ ꯈꯔ ꯐꯥꯖꯤꯜꯂ ꯂꯩꯔꯦ ꯁꯨꯃꯥꯏꯅ ꯍꯪꯒꯥꯝ ꯆꯥꯔꯝꯃꯦ ꯁꯟꯁꯦ ꯂꯧ ꯂꯥꯛꯑꯣꯅ ꯍꯥꯏꯔꯛꯑꯗꯣꯏꯅꯦꯕ ꯂꯧ ꯆꯜꯂꯀꯥꯟꯗ ꯂꯨꯄꯥ ꯍꯣꯏ ꯃꯄꯨ ꯂꯥꯛꯀꯥꯟꯗ ꯂꯨꯄꯥ ꯆꯧꯉꯥ ꯑꯃ ꯂꯤꯁꯤꯡ ꯑꯃ ꯐꯥꯏꯜ ꯂꯧꯍꯧꯔꯅꯤꯕ ꯑꯁ ꯑꯗꯨꯏꯖꯨ ꯋꯥꯔꯤ ꯌꯥꯝ ꯂꯩꯔꯤꯗ꯫ ꯑꯗꯨꯃꯥꯏꯅ ꯂꯧꯋꯦ ꯇꯥꯕꯗꯒꯤ ꯀꯩꯗꯧꯋꯦ ꯈꯪꯔꯕ ꯑꯩꯈꯣꯏꯒꯤ ꯍꯪꯒꯥꯝ ꯊꯥꯕ ꯈꯔꯅ ꯑꯃꯨꯛ ꯀꯩꯗꯧꯒꯦ ꯍꯥꯏ ꯀꯥꯟꯗ ꯁꯟꯖꯤ ꯄꯨꯂꯞ ꯁꯣꯏꯁꯤꯂꯦꯅ ꯃꯣꯏꯒꯤꯗ ꯃꯣꯏꯒꯤ ꯆꯥꯗꯕ ꯁꯟꯖꯦ ꯄꯨꯂꯞ ꯍꯣꯏꯖꯜꯂ ꯐꯥꯖꯜ ꯂꯩꯔꯝꯕꯅꯦꯃꯤ ꯑꯗꯣ ꯑꯎꯕ ꯃꯤꯅ ꯑꯎꯕ ꯃꯤꯅ ꯕꯤꯗꯤꯑꯣ ꯅꯝꯍꯧꯔꯕ
ꯑꯗꯩꯗꯤ ꯅꯣꯏ ꯃꯤꯅ ꯄꯩꯁꯥ ꯐꯪꯒꯤ ꯁꯥꯗꯅ ꯅꯣꯏꯅ ꯑꯗꯨꯃꯥꯏꯅ ꯇꯧꯔꯤꯗꯣ ꯀꯩꯒꯤꯅꯣ ꯈꯣꯠꯀꯤꯅꯣ ꯑꯁ ꯈꯠꯅꯕꯗ ꯈꯠꯅꯕꯗ ꯑꯗꯨꯒꯤꯁꯨ
ꯍꯧꯖꯤꯛ ꯇꯧꯔꯤ ꯃꯑꯣꯡꯁꯤꯗꯗꯤ ꯇꯞ ꯇꯞꯅ ꯁꯥ ꯁꯟ ꯂꯣꯏꯕꯁꯦ ꯍꯟꯊꯔꯛꯇꯧ ꯃꯥꯜꯂꯦ ꯑꯗꯒꯤ ꯊꯥꯏꯅꯗꯤ ꯑꯩꯈꯣꯏꯒꯤ ꯂꯧ ꯂꯣꯛ ꯂꯣꯏꯔꯒ ꯆꯔꯨꯒꯁꯤ ꯑꯗꯨꯝ ꯂꯧꯅꯔꯝꯗ꯭ꯔꯣ ꯍꯧꯖꯤꯛꯁꯤꯅ ꯀꯩꯗꯧꯒꯦꯗ ꯌꯩ ꯂꯣꯏꯕꯒ ꯃꯩ ꯊꯥꯗꯑ ꯑꯃ ꯆꯠꯈꯤ ꯍꯥꯏꯕ
ꯌꯥꯎꯋꯦ ꯑꯥ ꯑꯗꯩ ꯍꯧꯖꯤꯛꯇꯤ ꯍꯥꯏꯗꯤ ꯃꯦꯆꯤꯟꯅ ꯑꯌꯥꯝꯕ ꯌꯅꯔꯕꯅꯤꯅꯕꯀꯣ
ꯍꯣꯏ ꯆꯔꯨ ꯄꯨꯟꯕ ꯀꯩꯗꯧꯕꯖꯤ ꯋꯥꯔꯦ ꯋꯥꯕꯕꯨꯗꯤ꯫
ꯍꯥꯏꯗꯤ ꯑ ꯑꯗꯨ ꯆꯔꯨ ꯄꯨꯟꯕꯒꯤ ꯑꯅꯧꯕ ꯑꯃ ꯊꯣꯛꯑꯅꯦ꯫
ꯑꯣ ꯑꯣ ꯀꯩꯅꯣ ꯑꯩꯈꯣꯏꯒꯤ ꯑꯃ ꯅꯝꯁꯤꯜꯂꯒ ꯀꯩꯅꯣ ꯎꯟꯖꯜꯂꯒ ꯄꯨꯟꯕꯗꯨꯔꯣ꯫
ꯍꯣꯏ ꯍꯣꯏ ꯑꯗꯨꯗꯣ ꯆꯔꯨꯗꯤ ꯌꯥꯝ ꯆꯂꯦ ꯑꯗꯨꯗꯣ
ꯑꯣ ꯄꯩꯁꯥ ꯅꯨꯡꯁꯥꯗꯤ ꯀꯃꯥꯏꯅ ꯇꯧꯋꯔꯤ ꯆꯪꯕ ꯍꯟꯊꯔꯤꯔꯥ ꯑꯗꯨꯅ ꯆꯪꯕ ꯍꯦꯜꯂꯤꯔꯥ
ꯄꯩꯁꯥꯁꯦ ꯑꯗꯨꯅꯗꯤ ꯈꯔ ꯆꯪꯗꯣꯏꯅꯦ ꯍꯥꯏꯗꯤ ꯁꯣꯝ ꯅꯥꯀꯟꯗ ꯁꯔꯨ ꯃꯨꯟꯒꯨꯟꯕꯗ ꯂꯨꯄꯥ ꯀꯨꯟ ꯂꯧꯕꯗꯣ ꯑꯗꯨꯝ ꯍꯥꯏꯗꯤ ꯂꯨꯄꯥ ꯀꯨꯟ ꯍꯥꯏꯖꯔꯁꯨ ꯑꯃꯅ ꯃꯤꯅ ꯄꯨꯟꯕꯒ ꯃꯥꯅ ꯄꯨꯟꯕꯒꯗꯨꯅ ꯃꯄꯨꯟ ꯑꯍꯨꯝ ꯆꯥꯡꯗ ꯅꯝꯃꯛꯇꯣꯏꯅꯦꯗ ꯃꯥꯏꯗꯨꯗꯤ
ꯍ
ꯍꯥꯏꯗꯤ ꯃꯤꯅ ꯃꯄꯨꯟ ꯑꯃꯗ ꯂꯨꯄꯥ ꯀꯨꯟ ꯍꯥꯏꯔꯖꯤꯅꯦ
ꯎꯝ
ꯑꯗꯨꯒꯤ ꯃꯥꯏ ꯃꯄꯨꯟ ꯑꯝꯗꯣ ꯑꯗꯨꯒꯨꯝꯕ ꯑꯍꯨꯝꯒꯨꯝꯕꯗꯤ ꯑꯗꯥꯏꯅ ꯑꯣꯏꯌꯦꯕ꯫
ꯑꯣ
ꯍꯥꯏꯗꯤ ꯑꯗꯨ ꯅꯪ ꯀꯥꯟꯅꯗ꯭ꯔꯥ ꯑꯗꯨꯏꯗꯤ
ꯀꯥꯟꯅꯕꯗꯤ ꯍꯣꯏ ꯑꯗꯨꯅ ꯍꯦꯜꯂꯅꯤ ꯊꯝꯕ ꯈꯣꯠꯄꯖꯨ ꯃꯐꯝꯖꯨ ꯀꯩꯅꯣ ꯇꯧꯔꯅꯤ ꯌꯥꯝ ꯀꯩꯅꯣ ꯇꯧꯅ ꯆꯪꯕ ꯈꯣꯠꯄ ꯑꯣꯏꯔꯔꯣꯏ
ꯂꯩꯔꯃꯤꯅ ꯂꯣꯡꯈꯠꯂꯒ ꯀꯩꯅꯣ ꯇꯧꯔ ꯐꯖꯅ ꯑ ꯑꯃꯒꯤ ꯇꯥꯏꯞꯇ ꯍꯥꯏꯗꯤ ꯑꯃꯗꯨꯅ ꯑꯃꯨꯛ ꯖꯒꯥꯗꯣ ꯌꯥꯝ ꯆꯥꯎ ꯂꯧꯋꯤꯗ
ꯎꯝ
ꯄꯥꯏꯈꯠꯄ ꯍꯥꯏꯔꯁꯨ
ꯑꯣ ꯐꯔꯦ ꯑꯗꯨꯅꯤ ꯚꯥꯏ ꯑꯗꯨꯅꯗꯤ ꯐꯔꯄꯣꯠꯅꯤ꯫
ꯎꯝ
ꯑꯗꯩ ꯅꯣꯏꯒꯤꯗꯤ ꯀꯩꯅꯣ ꯃꯄꯥꯟ ꯑꯣꯏꯗꯥꯏꯅꯦ ꯅꯣꯏꯁꯦ ꯇꯨꯔꯦꯟ ꯃꯄꯥꯟꯅꯤꯅ ꯅꯣꯡ ꯀꯩꯅꯣ ꯏꯁꯤꯡ ꯆꯥꯎꯕ ꯀꯥꯟꯗ ꯊꯨꯝꯕ ꯈꯣꯠꯄ ꯀꯩꯗꯧꯕꯗꯤ ꯂꯩꯕ꯭ꯔꯥ
ꯂꯩꯗ ꯍꯣꯡ ꯇꯨꯔꯦꯟ ꯃꯄꯥꯟꯅꯤꯅ ꯋꯥꯗꯤ ꯋꯥꯏ ꯍꯥꯏꯕ ꯏꯁꯤꯡ ꯆꯥꯎꯔꯛꯑꯗꯤ꯫
ꯁꯨꯝ ꯆꯥꯎꯗꯤ ꯌꯥꯎꯔꯦ ꯑꯗꯨꯝ
ꯏꯁꯤꯛ ꯆꯥꯎꯔꯗꯤ ꯑꯗꯨꯝ ꯏꯁꯤꯡ ꯆꯥꯎꯔꯗꯤ ꯑꯗꯨꯝ ꯌꯥꯎꯕꯅꯤ ꯇꯧꯖꯦ ꯃꯃꯥꯡ ꯃꯃꯥꯡ ꯊꯨꯝꯃꯦ
ꯃꯃꯥꯡꯒꯤ ꯊꯨꯝꯃꯦ
ꯍꯥꯏꯗꯤ ꯃꯃꯥꯡꯁꯨꯨꯝ ꯃꯃꯥꯡ ꯑꯅꯤꯂꯛꯁꯨ ꯑꯍꯨꯝꯂꯛ ꯏꯁꯤꯡ ꯊꯨꯝꯅꯩꯗꯅ
ꯎꯝ
ꯍꯥꯏꯗꯤ ꯁꯨꯃꯥꯡ ꯃꯨꯛꯇꯤ ꯑꯗꯨꯝ ꯊꯨꯝꯃ ꯃꯃꯥꯡ ꯏꯀꯣꯟ ꯀꯣꯟꯅ ꯀꯩꯅꯣ ꯇꯧꯕꯩꯗ ꯌꯨꯝꯗ ꯌꯨꯝ ꯆꯪꯒꯦ ꯇꯧ
ꯎꯝ
ꯍꯥꯏꯗꯤ ꯏꯁꯤꯡꯗꯣ ꯆꯦꯟꯕꯝꯗꫭ ꯂꯩꯇ꯭ꯔꯕ
ꯏꯁꯣꯔꯅꯦ ꯍꯧꯖꯤꯛꯀꯥꯟꯗꯤ ꯏꯁꯤꯡꯖꯪꯕ ꯂꯩꯇꯕꯗꯤ ꯐꯔꯛ ꯇꯥꯏ ꯑꯗꯣ ꯃꯇꯝꯁꯦ ꯀꯩꯅꯣ ꯇꯧꯁꯤꯟꯈ꯭ꯔꯗꯤ ꯑꯃꯨꯛ ꯐꯣꯟ ꯇꯧꯕ ꯌꯥꯗꯦ ꯑꯃꯨꯛ ꯍꯥꯏꯔꯛꯇꯧ ꯃꯥꯂꯜꯂꯤ
ꯎꯝ ꯍꯣꯏ
ꯎꯝ ꯊꯝ ꯊꯝꯃꯦ
ꯎꯝ